ꯍꯜꯂꯣ ꯍꯜꯂꯣ
ꯇꯥꯔꯤꯕ꯭ꯔꯣ
ꯇꯥꯏ ꯑꯁ ꯅꯪꯁꯨ ꯀꯣꯜ ꯇꯧꯒꯦ ꯍꯥꯏꯔꯗꯤ ꯍꯥꯟꯅ ꯇꯦꯛꯁ ꯊꯥꯔꯛꯑꯣ ꯍꯥꯏꯔꯕ
ꯀꯔꯤꯁꯨꯨ ꯀꯥꯏꯗꯦ
ꯊꯣꯛꯔꯣꯑꯣ ꯍꯥꯏꯕꯅꯦ ꯑꯁ ꯑꯩ ꯍꯧꯖꯤꯛ ꯁꯪꯗꯦꯕ ꯆꯛ ꯆꯛ ꯆꯥꯛ ꯊꯣꯡꯒꯦ ꯇꯧꯕꯅꯤ
ꯅꯪꯗꯤ ꯊꯕꯛ ꯊꯕꯛ ꯂꯣꯏꯔꯕꯣ ꯑꯥ
ꯀꯔꯤ ꯏꯟꯁꯥꯡꯅꯣ
ꯑꯩ ꯑꯁ ꯊꯣꯡꯗ꯭ꯔꯤ ꯍꯧꯖꯤꯛ ꯍꯧꯖꯤꯛ ꯊꯣꯡꯒꯦ ꯇꯧꯕꯅꯦ ꯑꯩ ꯀꯌꯅꯥ ꯊꯛ
ꯀꯅꯥ ꯀꯅꯥ ꯂꯩꯃꯤꯟꯕ꯭ꯔ
ꯑꯁ ꯏꯊꯟꯗꯅꯦ
ꯅꯆꯤꯟ ꯊꯤꯒꯅꯨ
ꯁꯦꯡꯕꯅꯦ ꯍꯦ
ꯃꯨ ꯄꯥꯎ ꯄꯟ ꯇꯥꯔꯗꯤ
ꯃꯣꯏꯁꯨ ꯃꯅꯥꯛꯇ ꯂꯩꯕꯅꯤꯅꯦ ꯂꯩꯕꯒꯤꯅꯦ
ꯅꯣꯏ ꯌꯨꯝꯗ ꯂꯥꯛꯑꯦ ꯑꯩ ꯈꯪꯉꯦ
ꯍꯣꯏ ꯂꯩꯌꯦ ꯂꯩꯕꯗꯤ
ꯅꯪ ꯅꯪꯗꯤ ꯆꯥꯛ ꯆꯥꯔꯔꯕꯣ
ꯍꯧꯖꯤꯛ ꯆꯥꯔꯒ ꯂꯥꯛꯄꯅꯤ ꯆꯔꯣ ꯔꯨꯝꯗ ꯅꯨꯄꯤ ꯂꯣꯏꯅꯧꯅꯦ ꯃꯤꯅꯤꯠ ꯃꯉꯥ ꯈꯛꯇꯅꯤ ꯃꯤꯅꯤꯠ ꯑꯍꯨꯝ ꯃ ꯂꯩꯌꯦ
ꯀꯩ ꯏꯟꯁꯥꯡ ꯆꯥꯔꯦ
ꯗꯥꯜꯅꯦ ꯑꯈꯣꯏꯗꯤ ꯗꯥꯜ ꯈꯛꯇꯅꯤ
ꯍꯥꯎꯔꯅꯤ ꯗꯥꯜꯗꯣ
ꯍꯥꯎꯗꯁꯨ ꯍꯥꯎ ꯇ꯭ꯔꯁꯨ ꯆꯥꯕ ꯇꯥꯔꯦꯅꯦ
ꯑꯩꯁꯨ ꯗꯥꯜ ꯆꯥꯅꯤꯡꯉꯤꯅꯦ
ꯍ꯭ꯋꯥꯠ ꯑꯣꯜꯃꯣꯁ ꯃꯥꯏ ꯇꯥꯝꯏ ꯏꯁ ꯑꯣꯕ꯭ꯔ
ꯑꯗꯨꯃꯥꯏꯅ ꯇꯧꯒꯅꯨ ꯅꯪꯁꯨ ꯀꯔꯤꯅꯣꯅꯦ
ꯋꯥꯔꯤ ꯐꯖꯅ ꯁꯥꯁꯦ ꯗꯨꯗꯤ
ꯍꯣꯏ
ꯋꯥꯔꯤ ꯐꯖꯅ ꯁꯥꯁꯤ ꯍꯥꯏꯔꯣ ꯀꯔꯤꯅꯣ ꯃꯈꯣꯜꯅꯣ ꯅꯪꯒꯤꯗꯣ
ꯅꯪꯗꯤ ꯉꯁꯤ ꯋꯥꯔꯤ ꯁꯥ ꯁꯚꯦꯟ ꯕꯦꯠ ꯑꯗꯨꯋꯥꯏꯗ ꯂꯥꯛꯄ꯭ꯔꯥ ꯑꯗꯨ ꯉꯔꯥꯡ ꯊꯕꯛꯀꯤ ꯐꯣꯟ ꯇꯧꯕ ꯑꯗꯨ ꯑꯗꯨ ꯀꯌꯥ ꯀꯌꯥꯔ ꯎ ꯁꯚꯦꯟ ꯅꯥꯏꯟ ꯑꯗꯨꯋꯥꯏꯗ ꯁꯥꯕ꯭ꯔꯥ ꯅꯠꯇ꯭ꯔꯒ
ꯈꯪꯗꯦ
ꯁ꯭ꯀꯣꯔ ꯍꯥꯏꯕꯅꯦ
ꯈꯪꯗꯦ ꯑꯩꯁꯨ
ꯅꯆꯤꯟ ꯊꯤꯒꯅꯨ
ꯑꯩ ꯍꯣꯔꯦꯟ ꯊꯥꯔꯛꯀꯦ ꯃꯦꯁꯦꯁ
ꯀꯔꯤ ꯍꯥꯏꯕꯔ
ꯁꯤꯗ ꯉꯥꯡꯕ ꯌꯥꯗꯦ
ꯅꯨꯏ ꯗꯤ ꯑ ꯚꯦꯟꯗꯔꯥ ꯅꯠꯇ꯭ꯔꯒ ꯔꯦꯟꯗꯔꯥ ꯗꯨꯀꯥꯟꯗꯔꯣ ꯗꯨꯀꯥꯟꯗꯔꯣ
ꯍꯣꯏ
ꯀꯗꯥꯏꯗꯅꯣ
ꯍꯧꯖꯤꯛꯁꯤ ꯊꯕꯛ ꯃꯐꯝꯗꯅꯦ
ꯁꯩꯉꯣꯟꯕꯁꯦ ꯅꯨꯄꯤꯗ ꯐꯖꯅ ꯇꯧꯏꯅꯦ
ꯄꯤꯅꯨ
ꯑꯩꯈꯣꯏꯔꯦꯟ ꯑꯩꯈꯣꯏ ꯏꯔꯦꯟꯒꯤ ꯑꯩꯈꯣꯏ ꯔꯦꯟꯒꯤ
ꯍꯣꯢ
ꯁꯄꯥꯎ ꯂꯨꯡꯁꯨ ꯂꯩꯌꯦ ꯑꯁꯤꯗ
ꯀꯩꯩꯗꯧꯔꯤꯕ ꯃꯥꯅꯤ
ꯈꯪꯗꯦ ꯑꯗꯨꯝ ꯂꯩꯕꯅꯦ ꯃꯥ
ꯅꯨꯄꯤ ꯊꯤꯕ꯭ꯔꯥ ꯃꯥ
ꯀꯔꯤ ꯍꯥꯏꯕ꯭ꯔꯥ
ꯅꯨꯄꯤ ꯊꯤꯕ꯭ꯔꯥ ꯃꯥ
ꯈꯪꯗꯦ
ꯃꯣꯢꯗꯤ ꯆꯥꯛ ꯆꯥꯔꯕ꯭ꯔꯣ
ꯆꯥꯔꯦ ꯍꯣꯢ
ꯃꯣꯏ ꯃꯣꯏꯁꯨ ꯑꯗꯨꯃꯥꯏꯅ ꯇꯧꯕ꯭ꯔꯥ ꯍꯥꯏꯕꯥꯅꯤ ꯇꯧꯕ
ꯀꯦ ꯍꯥꯏ ꯊꯥꯖꯗꯕꯀꯣ ꯎꯝ ꯕꯣꯜ ꯕꯣꯜ ꯌꯦꯡꯒꯗ꯭ꯔꯣ
ꯍꯣꯏ ꯌꯦꯡꯒꯅꯤ ꯕ꯭ꯔꯦꯖꯤꯜ ꯕ꯭ꯔꯦꯖꯤꯜꯅꯦ ꯁꯄꯣꯔꯠ ꯑꯩꯗꯤ
ꯍꯥ ꯑꯗꯨ ꯌꯦꯡꯒꯗ꯭ꯔꯥ
ꯍꯣꯏ ꯌꯦꯡꯒꯅꯤꯗ ꯌꯦꯡꯅꯤ
ꯖꯄꯥꯟ ꯑꯣꯏꯅ ꯇꯧꯅꯤꯡꯉꯦꯗ ꯖꯄꯥꯟꯗ ꯅꯨꯡꯁꯤꯌꯦ ꯃꯣꯏꯁꯦ ꯗꯤꯁꯤꯞ ꯂꯤꯟ ꯌꯥꯝ ꯂꯩꯌꯦꯕ ꯍꯥꯔꯠ ꯋꯥꯔꯛꯁꯨ ꯑꯣꯏꯌꯦ
ꯑ
ꯑꯗꯨ ꯃꯣꯏ ꯄ꯭ꯂꯦꯕꯨꯗꯤ ꯕ꯭ꯔꯥꯖꯤꯜꯅ ꯐꯖꯔꯅꯤ ꯑꯗꯨ ꯑꯣꯏꯔꯁꯨ ꯖꯄꯥꯟꯗ ꯅꯨꯡꯁꯤꯌꯦ
ꯍꯣꯢꯅꯦ
ꯂꯩꯃ ꯇꯦꯀꯤ
ꯅꯥꯏꯃꯥꯔꯗꯁꯨ ꯅꯨꯡꯁꯤꯌꯦ
ꯅꯩꯃꯥꯔ ꯐ꯭ꯔꯦꯛ ꯀꯤꯡ ꯇꯧꯕꯗꯣ ꯌꯥꯝ ꯎ ꯀꯔꯤ ꯍꯥꯏꯕꯗꯕꯗ ꯕꯅꯅꯥ ꯕꯅꯅꯥꯅꯦꯀꯣ
ꯎꯝ ꯅꯪꯁꯨ ꯅꯪꯁꯨ ꯇꯧꯧꯕꯅꯦ ꯄꯦꯛꯀꯤꯡ
ꯑꯩ ꯇꯧꯔꯗꯤ ꯀꯣꯔ ꯑꯦ
ꯅꯪꯁꯨ ꯕꯣꯟ ꯁꯅꯥꯕ ꯍꯧꯔꯕꯣ
ꯃꯇꯝ ꯂꯩꯇꯦ ꯑꯩꯒꯤꯗꯤ
ꯄꯨꯡ ꯀꯌꯥꯗ ꯊꯕꯛ ꯆꯠꯄꯅꯣ ꯅꯪ
ꯑꯦꯂꯕꯦꯟ ꯑꯦꯂꯚꯦꯟ ꯇꯨ ꯅꯥꯏꯟꯅꯦ ꯑꯩꯒꯤ ꯗ꯭ꯌꯨꯇꯤ ꯇꯥꯏꯃꯤꯡꯁꯦ ꯑꯦꯂꯚꯦꯟ ꯑꯦ ꯑꯦꯝꯁꯦ ꯅꯥꯢꯟ ꯄꯤ ꯑꯦꯝ
ꯑꯣ ꯍꯤꯝ ꯑꯗꯣ ꯍꯨꯏ ꯍꯨꯏꯗ ꯂꯩꯕ ꯀꯔꯤꯛꯇꯣ
ꯍꯣꯏ
ꯀꯃꯥꯏ ꯍꯥꯠꯄꯅꯣ ꯀꯃꯥꯏ ꯑꯁ ꯑꯩꯒꯤ ꯔꯨꯝꯗꯁꯨ ꯌꯥꯝ ꯂꯩꯌꯦꯅꯦ
ꯎꯅꯤ ꯑꯣꯗꯣ ꯀꯗꯥꯏ ꯍꯨꯏ ꯂꯩꯕ꯭ꯔꯥ ꯅꯈꯣꯏꯕꯣ
ꯍꯨꯢ ꯍꯨꯢꯁꯨ ꯂꯩꯥꯏꯌꯦ ꯑꯅꯤ ꯑꯍꯨꯝ ꯑꯗꯨꯒꯤꯅꯦ ꯑꯁ ꯑꯩꯈꯣꯏꯒꯤ ꯑꯩꯈꯣꯏꯒꯤ ꯔꯦꯟꯗꯀꯣ
ꯍꯣꯏ
ꯑꯩꯈꯣꯏꯒꯤ ꯔꯦꯟꯗ ꯅꯠꯇꯦ ꯍꯨꯏꯗ ꯅꯠꯇꯦ ꯑꯩꯈꯣꯏꯒꯤ ꯐ꯭ꯂꯣꯔꯗꯨꯀꯣ ꯍꯨꯏ ꯀꯔꯤꯛꯇꯣ ꯌꯥꯝ ꯂꯥꯏꯌꯦꯕ
ꯍꯣꯏ ꯑꯗꯨ ꯑꯩ ꯎꯝ ꯑꯩ ꯐꯣꯇꯣ ꯊꯥꯔꯛꯀꯦ ꯗꯣ ꯅꯪ ꯏꯁꯤꯡꯒ ꯃꯤꯛꯁ ꯇꯧꯔꯒ ꯑꯗꯨ ꯐ꯭ꯂꯣꯔꯗ ꯇꯩ ꯈꯣꯡꯉꯦꯍꯦ
ꯀꯌꯥꯃꯨꯛ ꯍꯥꯏꯕꯅꯣ ꯑꯗꯨ ꯑꯩꯈꯣꯏ ꯖꯒꯥꯗꯣ ꯌꯥꯝ ꯆꯥꯎꯋꯦꯕ ꯑꯗꯣ ꯀꯣꯟꯅꯒꯗ꯭ꯔꯥ
ꯍꯣꯏ ꯀꯣꯅꯅꯤ ꯀꯣꯅꯅꯤ
ꯍꯥꯏꯔꯣ ꯃꯤꯡꯗꯣ ꯌꯥꯝ ꯐꯕ꯭ꯔꯥ ꯑꯗꯣ
ꯐꯩꯅꯦ ꯕꯣꯇꯣ ꯇꯩꯔꯗꯤ ꯃꯥꯛꯁ ꯁꯝꯔꯒ ꯀꯩꯅꯣꯗꯣ ꯇꯧꯒꯗꯕ ꯒ꯭ꯂꯣꯞ
ꯍꯨꯏꯗꯁꯨ ꯄꯣꯏꯖꯟ ꯄꯤꯔꯅꯤ ꯑꯩ ꯁꯥꯎꯔꯗꯤ
ꯍꯣꯏ
ꯑ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
ꯇꯥꯕ꯭ꯔꯣ ꯑꯩ ꯀꯔꯤꯒꯤꯅꯣ ꯅꯪꯁꯨ ꯃꯤꯉꯣꯟꯗ ꯋꯥꯔꯤ ꯁꯥꯔꯤꯗꯣ ꯑꯩꯉꯣꯟꯗ ꯋꯥꯔꯤ ꯑꯩꯉꯣꯟꯗ ꯋꯥꯔꯤ ꯁꯥꯅꯤꯡꯗ꯭ꯔꯕ ꯑꯗꯨ ꯍꯨꯏ ꯍꯨꯢꯒꯤꯗꯣ ꯐꯣꯇꯣ ꯊꯥꯔꯛꯎꯀꯣ ꯑꯩ ꯑꯁ ꯑꯩꯈꯣꯏ ꯔꯦꯟꯗ ꯌꯥꯝꯃꯟꯕꯒꯤ ꯈꯣꯏ ꯔꯦꯟ ꯀꯝꯄꯧꯁꯨ ꯍꯥꯏꯔꯒ ꯍꯥꯏꯔꯁꯨ ꯑꯗꯨꯝ ꯇꯧꯕꯤꯌꯣ ꯎꯝ
ꯍꯤꯗꯥꯛ ꯍꯤꯗꯥꯛ ꯄꯤꯌꯣ ꯍꯥꯏꯌꯣ
ꯍꯥꯠꯀꯅꯤ ꯂꯣꯏ ꯄꯣꯏꯖꯟ ꯄꯣꯏꯖꯟ ꯄꯤꯔꯒ
ꯑꯩ ꯐꯣꯠꯇꯣ ꯍꯧꯖꯤꯛ ꯊꯥꯔꯛꯀꯦ ꯅꯪ ꯌꯦꯡꯉꯣ ꯍꯧꯖꯤꯛ
ꯎꯝ
ꯇꯥꯕ꯭ꯔꯣ ꯍꯤꯝꯍꯤꯕꯣꯡ ꯏꯇꯥꯎꯕꯤ
ꯇꯥꯏꯌꯦ ꯇꯥꯗ꯭ꯔꯕꯣ
ꯅꯨꯡꯁꯤꯕ ꯚꯤꯚꯣ
ꯇꯥꯏꯌꯦ ꯇꯥꯏ ꯇꯥꯔꯕ
ꯇꯥꯏꯅꯦ ꯑꯗꯣ ꯍꯤꯗꯥꯛꯗꯣ ꯑꯁ ꯑꯩ ꯂꯧꯔꯒ ꯗꯣ ꯍꯨꯏꯗꯁꯨ ꯍꯨꯏꯗꯁꯨ ꯄꯣꯏꯖꯟ ꯄꯤꯒꯅꯤ
ꯑꯩ ꯇꯥꯥꯕ꯭ꯔꯣ ꯍꯜꯂꯣ
ꯍꯣꯏ ꯇꯥꯢ
ꯍꯜꯂꯣ
ꯗꯥꯜ ꯆꯥꯢꯌꯦ
ꯍꯥꯟꯅ ꯆꯥꯛ ꯌꯦꯟꯁꯥꯡ ꯊꯣꯡꯅꯒꯦꯀꯣ ꯍꯥꯟꯅ ꯆꯥꯛ ꯌꯦꯟꯁꯥꯡ ꯊꯣꯡꯉꯒꯦꯕ ꯍꯥꯟꯅ ꯆꯥꯛ ꯌꯦꯟꯁꯥꯡ ꯊꯣꯡꯔꯒ ꯑꯗꯣ ꯑꯃꯨꯛ ꯀꯣꯟꯅ ꯍꯧꯅꯔꯁꯦ
ꯍꯣꯏ ꯍꯣꯏ ꯍ
ꯐꯔꯦ ꯐꯔꯦ ꯗꯨꯗꯤ
ꯊꯝꯃꯣ ꯅꯪ
ꯖꯁꯋꯟ ꯕ꯭ꯔꯦꯠ ꯗꯦꯅꯥ